ꯇꯥꯕꯣꯔ
ꯑꯥꯎ ꯑꯥꯎ ꯇꯥꯏꯌꯦ
ꯎꯝ ꯀꯁꯨ ꯀꯥꯏꯗꯅ
ꯑꯩꯒꯤ ꯏꯆꯦꯒꯤ ꯏꯆꯦ ꯏꯆꯦꯒꯤ ꯁꯛ ꯏꯆꯦꯒꯤ ꯁꯛꯄ ꯑꯩ ꯐꯣꯇꯣ ꯊꯥꯕꯤꯔꯛꯑꯒꯦꯀꯣ ꯑꯩ ꯍꯣꯔꯦꯟ꯫
ꯊꯥꯎꯑꯣ ꯊꯥꯎꯑꯣ ꯍꯧꯖꯤꯛ ꯊꯥꯎꯑꯣ ꯍꯧꯖꯤꯛ ꯊꯥꯎ ꯑꯃ ꯌꯦꯡꯗꯦ꯫
ꯑ ꯍꯧꯖꯤꯛꯇꯤ ꯑꯩꯕꯦꯛ ꯇꯧꯕ ꯌꯥꯔꯔꯣꯏꯗ꯫
ꯑꯁ ꯍꯧꯖꯤꯛ ꯊꯥꯡꯉꯕ ꯑꯃ ꯌꯦꯡꯉꯦꯕ
ꯑꯗꯨ ꯌꯥꯝ ꯄꯥꯝꯕ꯭ꯔꯥ ꯅꯨꯄꯤꯕꯨ
ꯄꯥꯝꯕ ꯅꯠꯇꯦ ꯌꯦꯡꯒꯦ ꯍꯥꯏꯕꯅꯦ ꯏꯌꯥ꯫
ꯑꯗꯨꯗ ꯑꯩ ꯁꯣꯏꯅ ꯊꯥꯔꯛꯀꯦ ꯍꯥꯏꯕꯁꯤꯗꯤ ꯑꯩꯁꯤ ꯍꯦꯛ ꯂꯣꯏꯔꯒ ꯊꯥꯕꯤꯔꯛꯀꯦ ꯍꯥꯏꯕꯁꯤꯗꯤ꯫
ꯑꯁ ꯍꯧꯖꯤꯛ ꯊꯥꯎꯔꯣ ꯑꯃ ꯌꯦꯡꯉꯦ ꯍꯥꯏꯕꯅꯦ
ꯀꯌꯥꯃꯣ ꯅꯨꯄꯤ ꯐꯕꯀꯣ ꯉꯥꯏ ꯈꯣꯗꯗꯤ ꯊꯥꯕꯤꯔꯛꯀꯦ ꯅꯪ ꯋꯥ ꯑꯗꯨꯝ ꯉꯥꯡꯉꯒ ꯂꯩꯌꯣ ꯑꯗꯨ ꯅ ꯑꯗꯨꯗꯤ ꯌꯥꯔꯔꯣꯏ꯫
ꯊꯥꯔꯣ ꯊꯥꯔꯣ ꯑꯗꯨꯗꯤ
ꯑꯗꯨꯝ ꯉꯥꯡꯉꯒ ꯂꯩꯔꯣꯀꯣ ꯅꯪ
ꯀ ꯉꯥꯡꯅꯤ ꯑꯗꯣ ꯀꯗꯥꯥꯏꯗꯔꯣꯑꯣ ꯑꯁ ꯌꯥꯝꯃꯦꯍꯦ
ꯆꯦ ꯀꯖꯟ ꯀꯖꯟ ꯉꯥꯛ ꯇꯝꯅꯤ ꯑꯗꯨꯗ ꯑꯩꯁꯨ ꯌꯥꯎꯋꯦ ꯌꯦꯡꯉꯣ
ꯍꯥꯥ
ꯑꯗꯣ ꯑꯍꯨꯝꯗ ꯑꯩꯁꯨ ꯌꯥꯎꯋꯦ ꯌꯦꯡꯉꯣꯕ
ꯅꯪꯁꯨ ꯌꯥꯎꯋꯦꯕ
ꯌꯥꯎꯋꯦ
ꯎꯁꯤ ꯎꯝ ꯄꯁꯤꯇꯗꯣ
ꯈꯪꯗꯦ ꯈꯪꯗꯦ
ꯍꯥ
ꯈꯪꯗꯦ
ꯁꯦꯀꯦꯟꯗꯨꯔꯥ
ꯅꯣꯏ ꯌꯥꯝꯅ ꯗ ꯐꯔꯁ ꯑꯀꯦꯟ
ꯍꯧꯒꯨꯝꯝꯃꯛꯇꯗꯣ ꯏꯅꯣꯗꯣ ꯑꯣꯒꯨꯝꯝꯃꯛꯇꯗꯣ ꯏꯅꯣꯗꯣ
ꯊꯔꯠ ꯄ꯭ꯔꯣꯖꯗꯦ
ꯈꯪꯗꯦ ꯍꯦ ꯅꯪꯗꯣ ꯑꯦꯖꯤꯝ ꯇꯧꯑꯣ ꯑꯗꯨꯒ ꯃꯈꯥ ꯏꯄꯥ ꯅꯤꯁꯦ ꯀꯔꯝꯕ ꯅꯨꯄꯤꯔ ꯁꯥꯟꯅꯔ ꯑꯗꯨꯝ ꯈꯪꯂꯒ ꯂꯩꯔꯒ ꯗꯨꯗ
ꯑꯣꯀꯦ ꯑꯣꯁꯦ ꯐꯣꯔꯦꯟ ꯅꯃ ꯍꯦꯛꯇ ꯑꯣꯏꯔꯦ ꯀꯩꯁꯨ ꯀꯥꯏꯗꯦ
ꯍꯇꯥ ꯑꯗꯨꯒ ꯍꯥꯏꯗꯤ ꯃꯅꯕꯤ ꯀꯝꯄ꯭ꯂꯦꯟꯠ ꯇꯧꯕꯗ꯭ꯔꯦ ꯅꯪꯒꯤ ꯀꯖꯦꯜꯗꯣ ꯃꯥꯟꯁꯨ ꯃꯥꯥꯟꯇꯦ ꯀꯥꯏ
ꯇꯑꯣꯏꯗ ꯇꯑꯣꯏꯗ
ꯇꯧꯒꯅꯤ ꯇꯧꯒꯅꯤ ꯈꯜꯂꯤ ꯐꯒꯤ ꯇꯧꯅꯦꯗ ꯍꯧꯖꯤꯛ ꯑꯍꯨꯝꯗꯨꯗ ꯑꯩ ꯌꯥꯎꯗꯦ
ꯍꯥ
ꯑꯩ ꯌꯥꯎꯗꯦ ꯍꯥꯏꯕ
ꯑꯗꯨꯅꯦꯕ ꯃꯆꯤꯟ ꯊꯤ
ꯁꯛ ꯊꯤꯕꯅꯤꯀꯣ ꯏꯆꯦꯈꯣꯏ ꯁꯛ ꯐꯖꯕ ꯍꯣꯏꯗꯣ ꯑꯗꯨꯝ ꯃꯔꯛꯇ ꯌꯥꯎꯗꯕ
ꯑꯣꯑꯣꯝ ꯪꯦ ꯅꯪ ꯌꯥꯎꯕꯗꯤ ꯊꯥꯔꯣꯏ ꯑꯩ ꯈꯪꯉꯦꯕꯅ
ꯍꯣꯏ ꯊꯥꯒꯔꯦ ꯅꯪꯗꯤ ꯀꯔꯤ ꯇꯧꯔꯒ ꯂꯩꯕ꯭ꯔꯣ ꯍꯧꯖꯤꯛ ꯇꯤꯡ ꯇꯤꯡ ꯇꯥꯎꯕ꯭ꯔ ꯀꯔꯤꯔꯣ ꯌꯥꯝ ꯃꯈꯣꯟ ꯌꯥꯝ ꯊ ꯇꯜ ꯇꯨꯔ
ꯃꯦꯁꯦꯖ ꯇꯥꯛꯄ
ꯩꯅ ꯄꯤꯦ ꯑꯣ ꯭ꯔꯣ ꯑꯩꯉꯣꯟꯗꯗꯤ ꯀꯣ ꯇꯧꯔꯛꯇ꯭ꯔꯦ ꯌꯥꯝ ꯕꯤꯖꯤ ꯑꯣꯏꯔ ꯑꯩ ꯑꯣꯏꯔꯝꯅꯤ
ꯍꯣꯏ ꯑꯩ ꯀꯔꯤꯌꯥꯗ ꯇꯧꯔꯤꯌꯦ ꯅꯨꯄꯤ ꯈꯥꯏꯒꯦꯅ ꯍꯥꯏꯕꯅꯤ
ꯑꯐ ꯇꯗꯤ ꯍꯌꯦꯡꯁꯦ ꯐꯥꯏꯌꯥꯔ ꯑꯣꯟꯈ꯭ꯔꯅꯤꯗꯅ ꯑ ꯅꯨ ꯄ ꯅꯨꯡꯇꯤꯒꯤ
ꯑꯩꯅ ꯗꯥꯏꯔꯦꯛ ꯗꯥꯏꯔꯦꯛ ꯍꯥꯡꯕꯅꯤ
ꯃꯁꯛ ꯌꯦꯡꯒꯦꯅꯦ ꯊꯥꯔꯛꯑꯣꯅꯦ ꯁꯤꯟ
ꯛ ꯊꯤꯄꯅꯤꯗꯅꯤꯄꯤꯤꯅꯤ
ꯃꯔꯥ ꯀ ꯊꯛ ꯍ
ꯃꯥꯏ ꯅꯨꯄꯥꯥꯁꯦ ꯔꯨꯇꯤ ꯈꯥꯏꯒ ꯂꯩꯗ
ꯑꯩꯒꯤ ꯅꯨꯄꯤꯅꯁꯛ ꯊꯤꯕꯅꯤꯅ ꯐꯖꯅ ꯇꯕꯅꯤꯅ
ꯌꯦꯡꯁꯦꯗꯅ
ꯌꯦꯡꯉꯅꯗ ꯅꯥꯡ ꯆꯛ ꯊꯤ ꯌꯥ ꯍꯥꯏꯅꯤ
ꯑꯦ ꯀꯩꯅꯅꯃꯦ ꯁꯕ ꯊꯤꯌꯕꯕ ꯈꯣꯏ ꯊꯤꯌꯦ ꯑꯗꯨ ꯑꯣꯏꯔꯁꯨ ꯑꯗꯨꯝ ꯊꯥꯏꯉꯥꯏ ꯊꯤꯕ ꯃꯇꯝꯗ ꯑꯣ ꯃꯥꯁꯦ ꯃꯥꯒꯤ ꯅꯨꯄꯤꯗꯨꯅꯦꯀꯣ ꯂꯝꯕꯤ ꯊꯤꯡꯕ ꯃꯇꯝꯗ ꯅꯨꯡꯉꯥꯏꯔꯤꯕ꯭ꯔꯣ ꯐꯣꯗꯣꯀꯨꯝꯕ ꯀꯧꯅꯕ ꯌꯥꯏ ꯑꯩꯅ
ꯎꯝ ꯑ ꯅꯣꯏꯕꯨ ꯅꯤꯡꯗꯕ ꯁꯥꯊꯤ ꯍꯥꯏꯒꯅꯕ
ꯐꯠꯇ
ꯎꯝ ꯍꯦꯟꯅ ꯐꯖꯔꯝꯅꯤ
ꯅꯪꯗꯤ ꯅꯃꯤꯡꯁꯨ ꯀꯔꯤ ꯍꯥꯏꯔꯕ꯭ꯔꯣ
ꯍꯥꯥ
ꯅꯃꯤꯡꯁꯨ ꯈꯪꯗꯦ ꯑꯩꯗꯤ ꯅꯪꯒꯤ
ꯑꯩꯒꯤ ꯃꯤꯡ ꯈꯪꯗꯦꯕ
ꯅꯪꯅꯁꯨ ꯑꯩꯒꯤ ꯊꯣꯟꯅꯃ꯭ꯔꯣꯏꯅꯦ
ꯎꯝ ꯍꯥꯏꯕ ꯌꯥꯗꯕꯅꯤꯅ ꯍꯥꯏꯔꯨꯒꯦ ꯁꯤꯗꯗꯤ
ꯀꯩꯁꯨ ꯍꯥꯏꯔꯔꯣꯏꯒꯦ
ꯁꯤꯗ ꯍꯥꯏꯕ ꯌꯥꯗꯦꯅ ꯁꯤꯇꯅꯦ
ꯍꯣꯏ ꯍꯥꯏꯔꯣꯏꯕ ꯑꯗꯣ ꯅꯣꯔꯃꯦꯜꯗꯁꯨ ꯑꯩꯗꯤ ꯍꯥꯏꯔꯣꯏꯕ
ꯑ ꯅꯪꯅ ꯍꯥꯏꯗꯨꯁꯨ ꯅꯪꯒꯤ ꯃꯤꯡꯒꯤ ꯐꯆꯔꯅꯤ ꯑꯃ ꯊꯣꯛꯂꯛꯑꯦ ꯋꯥꯆꯦꯞꯇ ꯋꯥꯆꯦꯞꯇ ꯅꯪ ꯌꯨꯖꯔ ꯅꯦꯝ ꯊꯣꯛꯑꯦꯕ
ꯀꯩ ꯃꯤ ꯍꯥꯗꯍ
ꯖ ꯅ ꯊꯣꯛꯣꯔꯛꯏ ꯑꯦ ꯅꯪꯒꯤ ꯃꯤ ꯅꯒꯤ ꯐ꯭ꯔꯦꯟꯟꯅ ꯊꯣꯛꯂꯣꯏ ꯍꯣꯏ ꯊꯣꯛꯇꯦ ꯅꯪꯒꯤ ꯐ꯭ꯔꯦꯟꯅ ꯊꯥꯕꯤꯔꯛꯑꯦ ꯑꯩꯉꯣꯟꯗ ꯁꯦꯐ ꯇꯧꯈ꯭ꯔꯦ
ꯑ ꯑꯗꯨꯗꯤ ꯀꯔꯤꯅ ꯍꯧꯕ꯭ꯔꯅꯦ ꯍꯥꯏ
ꯎꯝꯗ ꯉꯥꯏꯈꯣꯀꯣ ꯑꯩ ꯋꯥꯁ ꯏꯐ
ꯏꯁꯁꯤꯖꯤꯁꯤꯖ ꯈꯪꯁꯨ ꯈꯪꯗ꯭ꯔꯒ ꯅꯪꯒꯤꯗꯣ ꯃꯁꯥꯏ ꯈꯪꯉꯤꯅꯦ
ꯎꯝ ꯑꯣ
ꯅꯃꯤꯡ ꯅꯪꯒꯤꯗꯣ ꯃꯃꯤꯡ ꯍꯪꯕ ꯃꯥꯜꯂꯦꯕ ꯏꯃꯥꯟꯅꯕꯤꯗꯣ
ꯑ ꯍꯣ ꯍ ꯑꯩ ꯕꯤꯣ ꯆꯥꯏꯌꯟ ꯅ
ꯑꯣ ꯄꯜꯂꯣ ꯄꯜꯂꯣ ꯄꯜꯂꯣ
ꯁꯥꯏꯒꯣꯟ ꯆꯥꯏꯕ ꯅꯤꯡꯁꯤꯅ ꯄꯥꯏꯃꯤ ꯅꯠꯇ꯭ꯔꯣ ꯍꯥꯝ
ꯅꯪꯒꯤ ꯔꯤꯖꯦꯛ ꯆꯠꯂꯗꯤ ꯌꯥꯝ ꯍꯔꯥꯎꯅꯤꯗ
ꯍꯍ
ꯈꯥꯡꯊꯤꯡ
ꯅꯪꯗꯤ ꯄꯨꯡ ꯊꯦꯡ ꯊꯦꯡꯅ ꯇꯨꯝꯕ ꯃꯥꯜꯂꯦꯅꯦ
ꯑꯩꯈꯣꯏ ꯅꯨꯡꯗꯥꯡꯒꯤꯐꯨꯠ ꯁꯥꯕꯅꯤꯅꯦ
ꯅꯨꯄꯤ ꯁꯥꯏꯔꯒ ꯂꯩꯕ
ꯄꯤꯈ꯭ꯔꯥꯅꯦꯕ
ꯑꯗꯨꯅꯦꯕ ꯑꯁꯤ ꯑꯁꯤ ꯍꯦꯛ ꯂꯣꯏꯔꯒ ꯅꯪꯅ ꯍꯥꯏꯗꯣꯏꯁꯦ ꯑꯩꯁ ꯑꯃꯟꯗ ꯑꯁ ꯋꯦꯠ ꯑꯥꯏ ꯑꯦꯝ ꯑꯣꯟ ꯀꯣꯜ ꯋꯦꯠ ꯐꯣꯔ ꯑ ꯕꯤꯠꯇ
ꯍꯥ
ꯀꯁꯨ ꯍꯥꯏꯗꯤ
ꯀ
ꯑꯁꯤ ꯍꯦꯛ ꯁꯥꯟꯅꯕ ꯂꯣꯏꯔꯒ ꯅꯨꯄꯤ ꯑꯇꯣꯞꯄ ꯂꯥꯏꯟ ꯂꯥꯏꯟꯗ ꯄꯔꯦꯡꯡꯗ ꯂꯩꯔꯝꯂꯅꯤ ꯍꯥꯏꯕ ꯋꯥꯔꯤ ꯁꯥꯟꯅꯅꯤꯡꯉꯥꯏ
ꯑ ꯂꯩꯇꯦꯗ ꯊꯦꯡꯈ꯭ꯔꯦ ꯇꯨꯝꯈ꯭ꯔꯅꯤ
ꯍ ꯍ ꯍ ꯍ ꯑꯩꯈꯣꯏ ꯑꯗꯨꯝ ꯍꯥꯏꯁꯤꯀꯣ
ꯇꯨꯝꯈ꯭ꯔꯅꯤ ꯊꯤꯡꯉꯦ
ꯃꯇꯝꯨꯝ ꯅ ꯑꯁꯦꯡꯕꯆꯀꯤ ꯇ꯭ꯋꯦꯟꯇꯤ ꯁꯕꯦꯟ ꯑꯣꯏꯕ꯭ꯔꯣ
ꯃꯅꯤ ꯐꯣꯏꯗꯧ ꯀꯦ
ꯑꯗꯨꯗꯤ ꯏꯌꯥꯝꯕ ꯀꯧꯕ ꯌꯥꯕꯅꯤ
ꯏꯌꯥꯝꯕ ꯀꯅ ꯍꯦꯟꯅ ꯑꯌꯥꯝꯕꯅꯤ
ꯎ ꯑꯗꯨꯗꯤ ꯅꯅꯅꯤ ꯅꯆꯟ ꯅꯨꯄꯤꯗ ꯑꯗꯨꯒꯨꯝꯕ ꯋꯥ ꯍꯥꯏꯕ ꯌꯥꯗꯦꯀꯣ
ꯆ ꯆꯅ ꯄ
ꯑꯗꯨꯕꯨ ꯅꯪꯅ ꯏꯆꯦꯈꯣꯏꯕꯨ ꯄꯥꯝꯃꯦ ꯍꯥꯏꯔꯗꯤ ꯀꯥꯏꯗꯦꯀꯣ ꯏꯆꯦ ꯑꯩꯈꯣꯏꯅ ꯅꯪꯒꯤ ꯆꯍꯤꯗꯀ ꯌꯥꯎꯋꯦꯕ
ꯉ ꯅꯨꯄꯤ ꯅꯨꯄꯥ ꯀꯣꯏꯔꯒ
ꯑꯣ ꯅꯨꯄꯤ ꯅꯨꯄꯥ ꯀꯣꯏꯅꯔꯁꯨ ꯑꯗꯨꯝ ꯆꯍꯤꯗꯣ ꯀꯩꯗꯧꯕ ꯍꯣꯏ ꯍꯥꯏꯕꯗꯤ ꯅꯪꯗꯣ ꯌꯥꯝꯅ ꯑꯍꯜ ꯑꯣꯏꯑꯦ ꯍꯥꯏꯅꯣ ꯇꯕꯒꯤ ꯅꯠꯇꯦꯕ ꯑꯩꯅ ꯍꯥꯏꯕꯗꯤ ꯅꯪꯗꯣ ꯇ꯭ꯋꯇꯤ ꯁꯚꯦꯟꯁꯨ ꯑꯣꯏꯔꯦ ꯑꯩꯈꯣꯏ ꯑꯩꯁꯨ ꯑꯩꯒꯤ ꯏꯆꯦ ꯂꯩꯌꯦ ꯆꯍꯤ ꯇ꯭ꯋꯦꯟꯇꯤ ꯁꯚꯦꯟ ꯑꯣꯏꯕ ꯑꯗꯨꯒꯤ ꯍꯥꯏꯕꯅꯤꯅ
ꯎꯝ ꯅꯪꯒꯤ ꯃꯆꯪ ꯐꯣꯇꯣ ꯊꯥꯎꯅꯦ ꯑꯁꯦꯡꯕ ꯌꯦꯡꯅꯁꯤꯅꯦ
ꯑ ꯁꯛ ꯎꯆꯦ ꯁꯛ ꯎꯆ
ꯄꯊꯤꯕ ꯊꯤꯗꯕꯒꯤ ꯋꯥ ꯅꯠꯇꯕ ꯑꯗꯨꯝ ꯁꯥꯔ ꯍꯥꯏꯗ
ꯏꯃꯥꯟꯅꯕꯤꯒꯤ ꯁꯛꯇꯤ ꯎꯔꯕ꯭ꯔꯣ
ꯎꯈ꯭ꯔꯦ
ꯀꯔꯝꯕ
ꯖꯤꯖꯤꯁꯨ ꯑꯗꯨꯒ ꯃ ꯌꯥꯝ ꯉꯥꯡꯕꯤ ꯅꯨꯄꯤꯗꯨꯁꯨ
ꯗꯨ ꯂꯩ ꯃꯥ꯭ꯔ ꯑꯃꯗꯨꯗ ꯀꯈꯤ ꯃꯥꯥꯟꯒ꯭ꯔ
ꯍꯥ
ꯃꯗꯨꯗꯤ ꯀꯃꯤ ꯃꯇ꯭ꯔꯦ
ꯃꯌꯥꯡꯗꯨꯗꯤ ꯎꯗꯦ
ꯈꯔꯥ
ꯃꯌꯥꯡ ꯅꯨꯄꯤꯗꯨꯗꯤ
ꯃꯌꯥꯝ ꯍꯦꯛꯗꯨꯗ ꯃꯌꯥꯝ ꯉ ꯏꯃꯥꯟꯅꯕꯤꯗ ꯍꯥꯏꯕ
ꯃꯥꯁꯨ ꯑꯗꯨꯝ ꯊꯤꯔꯅ ꯅꯪ ꯗꯤꯖꯤꯗꯨꯁꯨ ꯊꯤꯜꯂꯤ ꯅꯪꯁꯨ ꯊꯥꯎꯑꯣꯏꯦ ꯅꯣꯏ ꯑꯍꯨꯝꯗꯣ ꯀꯅꯥꯅ ꯈ꯭ꯋꯏꯗꯒꯤ ꯐꯖꯕ꯭ꯔꯥ ꯌꯦꯡꯒꯦ
ꯃꯣꯏꯅ ꯍꯦꯅꯦ
ꯃꯌꯥꯡꯗꯨꯁꯨ ꯊꯥꯔꯛꯑꯣ ꯃꯌꯥꯡꯁꯨ ꯌꯦꯡꯒꯦ
ꯃꯌꯥꯡꯗꯨꯗꯤꯅꯦ ꯅꯪꯗꯤ ꯀꯔꯤꯒꯤ ꯌꯦꯡꯕ꯭ꯔꯥꯍꯕ
ꯃꯌꯥ ꯃꯌꯥꯡꯗ ꯑꯃꯨꯛꯀ ꯅꯪ ꯀꯩꯅꯣ ꯇꯧꯔꯛꯀꯦ ꯍꯥꯏꯕ꯭ꯔꯣ
ꯑꯗꯨꯗ ꯃꯌꯥꯡꯗꯨꯣ ꯐꯖꯕ꯭ꯔꯥ ꯌꯦꯡꯒꯗꯧꯅꯤ ꯃꯤ ꯉꯧꯋꯦꯅ ꯍꯥꯏꯕ
ꯉꯧꯋꯦ ꯉꯧꯋꯦ ꯌꯥꯝ ꯉꯧꯋꯦ ꯑꯈꯣꯏ ꯑꯈꯣꯏ ꯑꯩꯈꯣꯏ ꯀꯥꯏꯗꯗꯤ ꯃꯥꯅ ꯐꯖꯩꯑꯕ ꯉꯧꯁꯨ ꯉꯧꯋꯦꯕ
ꯑ
ꯉꯅꯥꯗ ꯑꯣꯏ ꯑꯣꯏꯅ ꯉꯧꯔꯒ
ꯃꯌꯥꯡꯗꯣ ꯅꯝꯊꯤꯕ ꯃꯥꯜꯂꯤ
ꯉꯝꯈꯤꯗ꯭ꯔꯦ ꯃꯥꯗꯤ ꯑꯩꯈꯣꯏꯗ ꯁꯦꯝꯗꯣꯛꯄꯤꯈ꯭ꯔꯦꯕ
ꯎ
ꯔꯣ ꯔꯣꯂꯟ ꯇꯊꯤ ꯀꯩꯅ
ꯉꯔꯥꯡꯗꯣ ꯅꯪ ꯊꯤ ꯕꯗꯤ ꯐꯪꯗꯦ
ꯑꯈꯣꯏꯗꯤ ꯑꯈꯣꯏꯗꯤꯀꯣ ꯉꯥꯡꯕꯤꯌꯦꯕ ꯉꯥꯡꯕꯤ ꯍꯥꯏꯕ ꯑꯗꯨꯝ ꯀꯥꯗ ꯂꯩꯔꯕꯁꯦ ꯑꯩꯈꯣꯏꯁꯨ ꯍꯩꯅꯗꯅꯀꯣ ꯑꯗꯨꯒꯤ ꯑꯉꯥꯡꯁꯨ ꯑꯣꯏꯕꯅꯤꯅ ꯃꯥꯅꯁꯨ ꯀꯔꯤꯝ ꯈꯟꯗꯦꯕꯀꯣ ꯃꯁꯥ ꯃꯁꯥꯅꯁꯨ ꯈꯪꯉꯦꯕ ꯑꯗꯨꯗꯤ ꯅꯪꯗꯣ ꯁꯨꯃꯥꯏ ꯁꯨꯃꯥꯏꯅ ꯇꯧꯑꯣ ꯍꯥꯏꯕꯗꯣ ꯃꯥꯁꯨ ꯈꯪꯉꯦꯕꯀꯣ ꯑꯗꯨꯒ ꯃꯁꯥꯅ ꯆꯦꯟꯖ ꯇꯧꯔꯛꯈ꯭ꯔꯦ ꯑꯗ ꯍꯧꯖꯤꯛꯇꯤ ꯀꯩꯝ ꯇꯧꯗ꯭ꯔꯦ
ꯑꯁ ꯇꯠꯂꯦꯗ ꯃꯌꯥꯡꯗꯤ ꯂꯧꯅꯤꯡꯗꯦꯗ
ꯑꯗꯣ ꯑꯁꯤ ꯅꯨꯄꯤꯖ ꯃꯁꯛ ꯇꯦꯟ ꯑꯉꯥꯡ ꯑꯅꯝꯗꯤ ꯑꯣꯏꯌꯦ ꯑꯉꯥꯡꯗꯤ ꯌꯥꯝ ꯑꯣꯏꯌꯦ ꯅꯪꯒ ꯍꯥꯏꯔꯗꯤ ꯆꯍꯤ ꯇꯔꯥꯃꯨꯛ ꯑꯦ ꯒꯦꯠ ꯂꯩꯔꯝꯛꯇꯣꯏꯔꯥ
ꯍꯧꯖꯤꯛ ꯃꯌꯥꯡ ꯅꯨꯄꯤꯗ
ꯑ ꯇꯔꯥꯗꯤ ꯁꯨꯔꯝꯃꯣꯏꯗꯣ
ꯃꯌꯥꯡ ꯅꯨꯄꯤꯗꯔꯣꯕ
ꯍꯣꯏ ꯍꯣꯏ ꯑꯉꯥꯡꯅꯦ ꯁꯕꯦꯟꯒꯤ ꯑꯉꯥꯡꯔ ꯍꯣꯏ ꯑꯣꯏꯕꯒꯨꯝ ꯇꯧꯕꯅꯤ
ꯑꯣ ꯃꯥꯏ ꯃꯥꯏ ꯐꯣꯇꯣ ꯊꯥꯔꯛꯑꯣꯅꯦ
ꯊꯥꯕꯤꯒꯦ ꯁꯤꯗ ꯁꯤ ꯂꯣꯌꯔꯒ ꯊꯥꯕꯤꯒꯦ ꯊꯥꯕꯤꯒꯦ
ꯑꯣꯀꯦ ꯑꯣꯀꯦ ꯑꯣꯀꯦ
ꯑꯩꯅ ꯋꯥꯟꯕ ꯇꯥꯏꯝ ꯊꯥꯕꯁꯦ ꯅꯪꯗꯤ ꯑꯇꯣꯞꯄ ꯐꯣꯟꯗꯒ ꯀꯥꯞꯄꯒ ꯂꯩꯔꯝꯃꯗꯤꯀꯣ ꯑꯩꯩꯅ ꯅꯪꯗꯤ ꯍꯥꯠꯇꯣꯛ
ꯍꯥꯠꯇꯣꯛꯎ ꯄꯁꯨ ꯉꯝꯁꯨ ꯉꯝꯃꯣꯏꯗꯕꯗ
ꯍꯣꯏ ꯉꯝꯗꯤ ꯉꯝꯃꯣꯏ ꯑꯗꯨꯑꯣꯏꯔꯁꯨ ꯇꯧꯒꯅꯨꯕꯀꯣ
ꯌꯥꯝ ꯐꯠꯇꯅ
ꯑꯗꯨꯒꯨꯝꯕ ꯈꯛ ꯅꯠꯇꯦ ꯑꯩꯅ ꯍꯥꯏꯕꯗꯤ ꯑ ꯂꯩꯌꯦꯅ ꯐꯣꯇꯣꯗꯨ ꯍꯥꯏꯕꯗꯤ ꯑ ꯍꯥꯏꯕꯅꯦ
ꯎꯝ
ꯅꯪꯅ ꯍꯦꯟꯅ ꯈꯟꯖꯤꯟꯈ꯭ꯔꯦꯗ ꯑꯩꯅ ꯋꯥ ꯍꯦꯟꯅ ꯈꯟꯖ ꯑꯩꯅ ꯋꯥ ꯍꯦꯟꯅ ꯍꯦꯟꯈ꯭ꯔꯕꯒꯤꯔ ꯁꯣꯏꯔꯦ ꯁꯣꯔꯤ
ꯌꯥꯏꯌꯦ ꯀꯥꯏꯗꯦ ꯁꯣꯔꯤ ꯍꯥꯏꯗ꯭ꯔꯁꯨ ꯌꯥꯌꯦ
ꯎꯝ